ꯍꯣꯏ ꯑꯗꯨꯅꯦꯕꯀꯣ ꯃꯇꯝ ꯇꯥꯁꯦ ꯈꯪꯗꯦꯕ
ꯍꯣꯏ ꯋꯥꯔꯤ ꯁꯥꯗ꯭ꯔꯤꯉꯩꯗ ꯍꯥꯟꯅ ꯆꯠꯈ꯭ꯔꯤꯅꯦ
ꯍꯣꯏ ꯅꯪ ꯅꯨꯡꯊꯥꯟꯗ ꯂꯩꯕ꯭ꯔꯣ
ꯑꯩ ꯍꯟꯗꯛꯇꯤꯟ ꯑꯩ ꯏꯌꯥꯝꯕ ꯑꯃꯒꯗꯤ ꯂꯩꯌꯦ ꯑꯗꯨꯕꯨ ꯃꯥꯗꯤ ꯃꯥꯗꯤ ꯊꯕꯛ ꯆꯠꯈ꯭ꯔꯦ
ꯑꯣ ꯑꯣ ꯑꯣ ꯅꯥꯏꯠꯀꯤ ꯀꯩꯅꯣ ꯑꯣꯏꯕ꯭ꯔꯥ
ꯍꯣꯏ ꯍꯣꯏ ꯍꯣꯏ ꯅꯨꯡꯗꯥꯡꯒꯤꯗꯣ ꯀꯣ
ꯑ ꯑꯥ
ꯃꯥꯗꯤ ꯆꯠꯈ꯭ꯔꯦ
ꯎꯝ ꯃꯅꯤꯄꯨꫪꯗ ꯑ ꯃꯄꯥꯟꯗ ꯂꯩꯁꯤꯡꯅꯁꯨ ꯅꯨꯡꯉꯥꯏꯕꯗꯤ ꯅꯨꯡꯉꯥꯏꯕꯅꯤꯅ ꯍꯧꯖꯤꯛꯀꯥꯟꯗꯤ ꯁꯥ ꯁꯥꯔꯝꯅꯤ ꯑꯗꯨ ꯑꯣꯏꯔꯁꯨꯀꯣ
ꯍꯟꯗꯛꯁꯦ ꯈꯔ ꯁꯥꯒꯠꯂꯛꯑꯦ ꯍꯣꯏ ꯑꯗꯨꯕꯨ ꯉꯔꯥꯡ ꯉꯁꯤꯁꯦ ꯅꯣꯡ ꯈꯔ ꯇꯥꯕꯀꯣ ꯅꯣꯡ ꯈꯔ ꯆꯨꯑꯦ ꯑꯗꯨꯒ ꯅꯣꯡ ꯈꯔ ꯃꯪꯕ ꯑꯗꯨꯒꯤ ꯈꯔ ꯅꯨꯡꯉꯥꯏꯑꯦ ꯑꯁ ꯑꯇꯣꯞꯄ ꯅꯨꯃꯤꯠꯇꯗꯤ ꯌꯥꯗ꯭ꯔꯦꯍꯦ ꯈꯥꯡꯕ ꯌꯥꯝ ꯋꯥꯏ
ꯍꫭꯏ ꯑꯁ ꯁꯥꯃꯟꯕꯒꯤꯀꯣ ꯈꯥꯡꯕ ꯋꯥꯕꯅꯦ
ꯁꯥꯕ ꯃꯇꯝꯗꯅꯦ ꯋꯥꯔꯤꯁꯦ ꯁꯣꯝꯗꯗꯤ
ꯑꯁꯕ ꯃꯇꯝꯅꯦ ꯋꯤꯟꯇꫪꯗꯗꯤ ꯅꯨꯡꯉꯥꯏ ꯍꯧꯖꯤꯛꯀꯥꯟ ꯋꯥꯕꯅꯦ
ꯌꯨꯝꯗꯗꯤ ꯁꯥꯔ ꯅꯨꯡꯊꯤꯟꯗ ꯁꯥꯔꯁꯨ ꯅꯨꯡꯗꯥꯡꯗꯗꯤ ꯈꯔꯗꯤ ꯏꯪꯉꯤꯗꯅ
ꯎꯝ
ꯑꯗꯨꯕꯨ ꯁꯤꯗꯗꯤ ꯅꯠꯇꯦꯕꯀꯣ ꯑꯗꯨꯝ ꯁꯥꯔꯒ ꯂꯩꯕꯗꯣ ꯃꯥꯒꯤ ꯃꯅꯤꯟꯗꫭ
ꯎꯝ ꯍꯣꯏ ꯍꯣꯏ
ꯊꯦꯡꯅ ꯇꯨꯝꯃꯦꯕ ꯑꯗꯨꯒꯤꯅꯦꯕ ꯉꯟꯅ ꯇꯨꯝꯕ ꯉꯝꯗ꯭ꯔꯤꯗꯣ ꯑꯩꯈꯣꯏ
ꯑꯥ ꯁꯤꯗꯗꯤ ꯅꯨꯡꯊꯤꯟꯜꯗꯗꯤ ꯁꯥꯏꯕ ꯅꯪꯅ ꯍꯥꯏꯕꯒꯨꯝꯅꯀꯣ ꯍꯧꯖꯤꯛ ꯅꯣꯡ ꯗꯥꯡ ꯑꯣꯏꯔꯗꯤ ꯐꯦꯟ ꯍꯥꯞꯇ꯭ꯔꯁꯨ ꯑꯗꯨꯝ ꯕ꯭ꯂꯦꯡꯒꯦꯠꯀꯨꯝꯕ ꯍꯥꯞꯇ꯭ꯔꯗꯤ ꯀꯣ ꯑꯗꯨꯝ ꯌꯥꯕꯅꯦ ꯑꯗꯨꯝ ꯏꯪꯉꯦꯕ ꯎꯝ ꯅꯨꯡꯉꯥꯏꯌꯦꯗ ꯉꯁꯤꯋꯥꯏꯗꯅ ꯌꯨꯝꯗꯅ ꯅꯨꯡꯉꯥꯏ
ꯑꯗꯣ ꯍꯌꯦꯡꯗꯤ ꯊꯕꯛ ꯆꯠꯀꯦꯔꯣ
ꯍꯣꯏ ꯆꯠꯀꯅꯤ ꯍꯌꯦꯡꯗꯤꯀꯣ ꯍꯌꯦꯡꯗꯤ ꯆꯠꯄꯗꯤ ꯆꯠꯂꯣ ꯑꯩ ꯍꯌꯦꯡꯗꯤ ꯑꯣꯏꯕꯀꯣ ꯑꯩ ꯊꯕꯛ ꯅꯤꯡꯕ
ꯑꯣ ꯑꯣ
ꯑꯗꯨ ꯎꯝ ꯑꯩ ꯗꯨ ꯍꯌꯦꯡꯗꯤ ꯁꯕꯛ ꯊꯕꯛꯇꯤ ꯆꯠꯄꯗꯤ ꯆꯠꯂꯣꯏ ꯑꯗꯨ ꯑꯩꯒꯤ ꯃꯅꯥꯎ ꯅꯨꯄꯤꯒꯨꯝꯕꯅꯁꯨ ꯂꯩ ꯑꯗꯨ ꯃꯥꯅ ꯑ ꯁꯥꯔꯚꯤꯁ ꯑꯃ ꯇꯧꯕꯤꯌꯣꯌꯦ ꯑꯗꯨꯒꯤꯗ ꯑꯗꯨꯒꯤꯗꯃꯛꯇ ꯆꯠꯀꯅꯤ
ꯑꯣ ꯌꯨꯝꯗ ꯑꯣꯏꯅ ꯆꯠꯄ ꯃꯣꯏ ꯌꯨꯝꯗ ꯑꯣꯏꯅ
ꯎꯝ ꯌꯨꯝꯗ ꯆꯠꯂꯣꯏ ꯃꯥꯅ ꯂꯥꯛꯀꯦ ꯇꯧꯕ ꯑꯩ ꯌꯨꯝꯗ
ꯑꯣ ꯅꯅꯥꯛꯇ ꯂꯥꯛꯀꯅꯤ
ꯎꯝ ꯏꯅꯛꯇ ꯂꯥꯛꯀꯦ ꯇꯧꯕ ꯑꯗꯨꯅ ꯃꯥꯒꯤꯁꯨ ꯕ꯭ꯔꯤꯁꯀꯨꯝꯕ ꯇꯧꯅꯤ ꯑꯩꯣꯏꯁꯦ ꯑ ꯀꯩꯅꯣ ꯇꯧꯕꯁꯦ ꯑꯩꯈꯣꯏꯒꯤ ꯄꯥꫪꯂꫪ ꯍꯥꯡꯕꯁꯦ ꯑꯩꯈꯣꯏꯒꯤ ꯃꯅꯥꯛꯇꯅꯦꯕꯀꯣ ꯑꯗꯨꯝ ꯀꯨꯡꯅ ꯆꯠꯁꯤꯟ ꯆꯠꯁꯤꯟ ꯆꯠꯊꯣꯛ ꯇꯧꯕꯒꯤ ꯗꯤꯁꯇꯦꯟꯁꯅꯤꯗ
ꯑꯣ ꯑꯗꯨꯗꯤ ꯌꯥꯝ ꯐꯩꯅꯦ
ꯍꯣꯏ ꯂꫭꯛ ꯍꯥꯏꯕꯗꯤ ꯕꯖꯥꯔꯒꯨꯝꯕꯗ ꯑꯗꯨꯝ ꯆꯥꯎꯅ ꯍꯥꯡꯕ ꯅꯠꯇꯦꯕꯀꯣ
ꯑꯥ ꯑꯥ
ꯃꯆꯥꯗ ꯒꯂꯤ ꯒꯥꯂꯤꯗ ꯍꯥꯏꯕ ꯇꯥꯔꯦ ꯍꯤꯟꯗꯤꯗꯀꯣ ꯎꯝ ꯒꯥꯂꯤꯒꯨꯝꯕꯗ ꯑꯗꯨꯝ ꯆꯥꯡꯕꯅꯤꯗ ꯑꯗꯨ ꯑꯣꯏꯔꯁꯨ ꯑꯗꯨꯝ ꯐꯩꯌꯦ
ꯌꯥꯝ ꯐꯩꯌꯦ ꯑꯗꯣ ꯏꯁꯥꯒꯤꯅꯦ ꯍꯥꯏꯕ ꯑꯃ ꯂꯩꯕꯗꯣ ꯌꯥꯝ ꯐꯕꯅꯦ
ꯑꯝ
ꯈꯥꯗ ꯁꯨꯔꯒ ꯂꯤꯁꯤꯡ ꯂꯤꯁꯤꯡ ꯇꯥꯟꯒꯗꯕ ꯁꯔꯨꯛꯄꯨꯗꯤ ꯑꯩꯈꯣꯏ ꯏꯊꯟꯇ ꯈꯔ ꯊꯣꯛꯑꯦ ꯑꯩꯈꯣꯏꯒꯤꯅꯦ ꯌꯥꯝ ꯊꯣꯛꯑꯦ ꯑꯩꯈꯣꯏ ꯒꯤꯅꯤ ꯅꯠꯇ꯭ꯔ
ꯍꯣꯏ ꯍꯣꯏ
ꯑꯗꯨꯅꯦꯕ ꯌꯥꯝ ꯅꯨꯡꯉꯥꯏꯔꯦ ꯑꯗꯣ ꯋꯥꯈꯜꯁꯨ ꯏꯪꯊꯔꯦꯗ ꯅꯍ ꯋꯥꯈꯜꯁꯨ ꯄꯦꯜꯂꯦꯕ ꯂꯥꯛꯑꯦ ꯑꯩ ꯈꯨꯁꯤ ꯂꯥꯛꯇ꯭ꯔꯦ ꯑꯩ ꯀꯁꯤ ꯉꯁꯤ ꯑꯩ ꯊꯕꯛ ꯑꯇꯣꯞꯄ ꯆꯠꯀꯦ ꯅꯪ ꯈꯨꯁꯤ ꯑꯩ ꯀꯁꯤꯅꯦꯕ
ꯑꯥ ꯃꯥꯅꯦ
ꯈ꯭ꯋꯥꯏꯗꯒꯤ ꯅꯨꯡꯉꯥꯏꯕꯗꯣ ꯏꯁꯥꯒꯤ ꯍꯥꯏꯕꯗ
ꯑꯥ ꯑꯁ ꯑꯩꯩꯅꯃ ꯄꯥꯟꯗꯀꯣ ꯃ ꯄꯥꯟ ꯂꯩ ꯀꯗ꯭ꯔ ꯏꯅꯣꯣ ꯝꯕꯕꯨ ꯁꯠꯇꯨ ꯕꯥ ꯑ ꯁꯣꯏ ꯁꯣꯏꯨꯝ ꯎ ꯁꯣꯏꯕꯨꯝꯗꯨꯀꯣ ꯁꯣꯏꯕꯨꯝ ꯑꯣꯁꯣꯏ ꯍꯥꯏꯕ ꯍꯥꯏꯔꯦ ꯁꯣꯏꯕꯨꯝ ꯑꯣꯏꯗ꯭ꯔꯤꯉꯩꯗ ꯎ ꯁꯣꯏꯗꯣ ꯑꯁ ꯑꯩꯅ ꯌꯥꯝ ꯍꯨꯔꯥꯟꯕ ꯕꯅꯤ
ꯑꯣ ꯍꯣꯏ ꯑꯗꯨꯁꯨ ꯇꯧꯅꯥꯏ ꯇꯧꯅꯥꯏ ꯃꯤꯀꯔ
ꯑꯩ ꯅꯧ ꯅ ꯏꯕ ꯑꯗꯨ ꯑꯩꯗꯣ ꯁꯣꯏ ꯆꯥꯅꯤꯡꯕꯁꯦ ꯃꯄꯥꯟꯗ ꯂꯩꯕꯗꯨꯀꯣ ꯊꯥꯛ ꯊꯥꯛꯅꯗꯤ
ꯎꯝ ꯎ
ꯎꯝ ꯑꯁꯤꯗ ꯂꯩꯔꯦꯅ ꯑꯗꯨꯝ ꯆꯥꯅꯤꯡꯕꯁꯨ ꯆꯥꯝꯗꯤ ꯆꯥꯏ ꯑꯗꯨꯕꯨ ꯌꯥꯝ ꯆꯥꯅꯤꯡꯕꯗꯨ ꯐꯥꯎꯗꯦꯕꯀꯣ ꯑꯁ ꯃꯄꯥꯟꯗ ꯂꯩꯕꯁꯤ ꯆꯠ ꯆꯠ ꯈꯟꯕꯅꯦ ꯆꯍꯤ ꯑꯍꯨꯝꯒꯨꯝꯕ ꯌꯨꯝ ꯂꯥꯛꯇ꯭ꯔꯗꯤ ꯂꯣꯏꯔꯩ
ꯍ ꯀꯣꯏꯅ ꯌꯨꯝ ꯊꯣꯛꯐꯝ ꯇꯕꯗꯣ ꯑꯩꯈꯣꯏꯒꯤ ꯆꯤꯟꯖꯥꯛꯁꯨ ꯑꯗꯨꯝ ꯅꯤꯡꯁꯤꯡꯉꯤꯗꯅ ꯀꯣ
ꯑꯣ ꯑꯁ ꯂꯩꯕ ꯉꯝꯗꯅꯤ ꯑꯩꯁꯨ ꯆꯍꯤ ꯑꯍ ꯑꯩꯁꯨ ꯀꯨꯏꯅ ꯂꯩꯕꯅꯦ ꯆꯍꯤ ꯑꯍꯨꯝ ꯀꯣ ꯆꯍꯤ ꯑꯍꯨꯝ ꯂꯩꯔꯦꯗꯅ ꯑꯗꯨ ꯑꯣꯏꯔꯁꯨ ꯆꯍꯤ ꯑꯅꯤ ꯂꯩꯔꯒ ꯑꯍꯨꯝꯒꯤ ꯈ꯭ꯔꯤꯁꯃꯥꯁꯇꯨ ꯑꯗꯨꯗ ꯍꯦꯛ ꯍꯦ ꯆꯠꯄꯅꯦꯕ ꯌꯨꯝꯗ
ꯑꯣ ꯍꯣꯏ ꯍꯣꯏ ꯃꯣꯏꯒꯤ ꯆꯤꯟꯖꯥꯛꯀ ꯑꯩꯈꯣꯏ ꯆꯤꯟꯖꯥꯛꯇꯗꯤ ꯈꯔ ꯇꯣꯡꯉꯥꯜꯂꯦꯗꯅꯪ
ꯑꯝ ꯑꯝ
ꯃꯣꯏꯅ ꯑꯗꯨꯝ ꯆꯥꯖꯔꯛꯄꯗꯣ ꯑꯩꯈꯣꯏꯗꯗꯤ ꯑꯅꯧꯕ ꯑꯣꯏꯕꯅꯤꯅ ꯏꯟꯁꯥꯡ ꯅꯥꯄꯤꯁꯨ ꯀꯔꯤ ꯀꯔꯥꯁꯨ ꯈꯔ ꯇꯣꯉꯥꯜꯂꯗꯅꯀꯣ ꯑꯗꯨꯒꯤꯅꯦ
ꯆꯍꯤ ꯑꯍꯨꯝ ꯑꯣꯏꯔꯒ ꯑꯨꯝ ꯆꯠꯄꯗꯣ ꯌꯥꯝ ꯍꯔ ꯑꯉꯥꯡ ꯈꯔ ꯑꯉꯥꯡ ꯑꯣꯏꯔꯤ ꯀꯥꯟꯗ ꯑꯣ ꯌꯥꯝ ꯍꯔꯥꯎꯋꯦ ꯑꯗꯨꯝ ꯑꯍꯥꯟ ꯑꯣꯏꯔ ꯀꯥꯟꯗꯗꯤ ꯑꯗꯨꯝ ꯍꯥꯏ ꯅꯥꯈ꯭ꯔꯦꯕ ꯃꯄꯥꯟꯗꯁꯨ ꯀꯣ ꯑꯩꯗꯤ ꯆꯍꯤ ꯁꯤꯛꯁꯇꯤꯟꯒꯨꯝꯕꯗ ꯀꯣ ꯑꯩ ꯃꯄꯥꯟ ꯆ ꯑꯦ ꯄꯥꯟꯁꯤꯜꯂꯒ ꯑꯩꯒꯤ ꯕ꯭ꯔꯗꯔ ꯕꯤ ꯑꯦ ꯁꯦꯀꯦꯟ ꯏꯌꯥꯔ ꯑꯗꯨꯃꯥꯏꯅ ꯇꯝꯕ ꯀꯥꯟꯗꯒ ꯑꯣ ꯑꯩꯈꯣꯏꯅꯤ ꯂꯩꯃꯤꯟꯅꯔꯒ ꯆꯠꯈ꯭ꯔꯕꯅꯦ
ꯑꯣ ꯑꯗꯨꯗꯤ ꯅꯪ ꯌꯥꯝ ꯀꯨꯏꯔꯅꯦ ꯑꯉꯥꯡ ꯑꯣꯏꯔꯤꯉꯩꯗꯒꯤ ꯆꯠꯈ꯭ꯔꯦꯅ ꯑꯗꯨꯗꯤ
ꯍꯣꯏ ꯌꯥꯝ ꯀꯨꯏꯅ ꯂꯩꯕꯅꯦ ꯑꯩ ꯆꯥꯟꯗꯤꯒꯔꯗ
ꯎꯝ ꯎꯝ ꯎꯝ
ꯑꯣ ꯄꯥꯝꯗꯦꯀꯣ ꯑꯗꯨꯃꯥꯏꯅ ꯀꯣꯏ ꯑꯩꯅ ꯂꯩꯔꯒ ꯑꯩꯒꯤ ꯆꯍꯤ ꯑꯍꯨꯝ ꯁꯨꯔꯗꯤ ꯑꯗꯨꯝ ꯂꯥꯛꯄ ꯍꯥꯏꯕꯗꯤ ꯑꯦꯛꯁꯄꯦꯟꯁ ꯌꯥꯝ ꯃꯦꯗꯅ ꯆꯠꯂꯗꯤ ꯑꯃꯨꯔꯛ ꯆꯠꯂꯗꯤ ꯑꯗꯨꯝ ꯐꯣꯔꯇꯤ ꯐꯤꯐꯇꯤꯗꯤ ꯑꯗꯨꯝ ꯆꯠꯂꯦꯕ ꯌꯨꯝꯗ ꯀꯔꯤ ꯀꯔꯤ ꯄꯨꯕ ꯁꯥꯏꯠꯇ ꯀꯦ ꯍꯂꯄ ꯀ꯭ꯋꯥ ꯆꯠꯄ ꯀꯣ
ꯍꯣꯏ
ꯐꯤꯐꯇꯤ ꯐꯣꯔꯇꯤꯗꯤ ꯑꯗꯨꯝ ꯌꯣꯝꯁꯤꯜꯂꯗꯤ ꯀꯝꯄꯜꯁ꯭ꯔꯤꯅꯤꯗ ꯐ꯭ꯂꯥꯏꯠꯆꯦ ꯎꯝ ꯂꯥꯛ ꯂꯄ ꯂꯥꯛꯄ ꯆꯠꯄꯁꯨ ꯌꯦꯡꯉꯣ ꯇꯨꯤꯟꯇꯤꯗꯤ ꯑꯗꯨꯝ ꯆꯠꯈ꯭ꯔꯅꯤꯕ
ꯇ꯭ꯋꯦꯟꯇꯤꯗꯤ ꯑꯗꯨꯝ ꯆꯠ
ꯎꯝ ꯐ꯭ꯂꯥꯏꯠꯇꯒꯤꯀꯣ ꯑꯗꯨ ꯑꯗꯨꯒꯤ ꯑꯃꯨꯛ ꯆꯠꯄ ꯑꯗꯨ ꯇꯧꯕ ꯌꯥꯝ ꯑꯦꯛꯁꯄꯦꯟꯗꯤ ꯌꯥꯝꯃꯦꯕ
ꯌꯨꯝ ꯊꯣꯛꯈ꯭ꯔꯗꯤ ꯄꯣꯠ ꯆꯩꯩ ꯈꯔꯁꯨ ꯄꯨꯔꯛꯇꯗꯤ ꯅꯨꯡꯉꯥꯏꯇꯦ
ꯑ ꯃꯥꯅꯦ ꯑ ꯃꯥꯅꯦ
ꯀꯩꯁꯨꯨ ꯂꯏꯗꯦ ꯉꯦꯗ ꯑꯩꯈꯣꯏꯒꯤ ꯆꯠꯊꯣꯛ ꯆꯠꯁꯤꯟꯒꯤ ꯇꯤꯀꯦꯠ ꯀꯛꯑꯣ ꯃꯇꯝꯅ ꯌꯥꯗꯦ ꯃꯃꯜꯁꯨ ꯇꯥꯡꯉꯁꯤꯂ ꯑꯦ
ꯑꯝ
ꯍꯣꯏ ꯂꯤꯁꯤꯡ ꯅꯤꯐꯨ ꯌꯥꯡꯈꯩꯗꯤ ꯑꯗꯨꯝ ꯆꯠꯈ꯭ꯔꯅꯤ
ꯍꯣꯏ ꯇꯨꯗꯤ ꯀꯝꯕꯁ꯭ꯆꯥꯄꯅꯦ
ꯑꯝ
ꯑꯗꯨꯒꯤ ꯆꯍꯤꯒꯤ ꯃꯔꯨꯞꯇꯧꯋꯏꯗꯅ ꯆꯍꯤꯒꯤ ꯃꯣꯔꯣꯛꯞꯇꯤ ꯑꯗꯨꯝꯒꯤꯔꯤ ꯍꯥꯏꯁꯔ ꯑꯗꯨ ꯆꯁꯤ ꯆꯠꯊꯣꯛꯇꯧꯕꯗ ꯆꯍꯤꯒꯤ ꯂꯣꯏ ꯗꯤ ꯑꯗꯨ ꯊ ꯇ ꯄꯝꯗꯣ ꯑꯥꯏꯅ ꯁꯨꯃꯥꯏꯅꯁꯨ ꯇꯧꯋꯦꯕ ꯑꯗꯨꯒꯤ ꯑꯩꯅ ꯆꯍꯤ ꯑꯍꯨꯝ ꯁꯨ ꯀꯥꯟꯗ ꯑꯗꯨꯝ ꯆꯠꯄ
ꯑꯣ ꯑꯗꯨ ꯌꯥꯏꯅꯤ ꯅꯪꯒꯤ ꯑꯥꯏꯗꯤꯌꯥꯗꯨꯁꯨ
ꯅꯪ ꯋꯥꯈꯜꯂꯣꯟꯗꯣ ꯌꯥꯝ ꯐꯩꯅꯦ
ꯁꯤꯦꯡꯕ ꯌꯥꯝ ꯐꯩꯀꯣ ꯈꯨꯗꯛꯇ ꯂꯧꯊꯣꯛꯀꯗꯕ ꯁꯔꯨꯛꯄꯨꯗꯤ
ꯑꯝ
ꯃꯆꯤꯟ ꯃꯆꯤꯠ ꯇꯨꯡꯁꯤꯟꯕꯗꯨꯅ ꯐꯩꯅ
ꯍꯣꯏ ꯑꯗꯨꯅꯦ ꯁꯨꯃꯥꯏꯅ ꯇꯧꯔꯒ ꯑꯗꯨꯝ ꯀꯩꯅꯣ ꯂꯧꯊꯣꯛꯀꯥꯟꯗ ꯑꯗꯨꯝ ꯆꯠꯄ ꯀꯣ ꯅ ꯑꯗꯨꯗꯤ ꯑꯩꯈꯣꯏ ꯌꯨꯝꯁꯨ ꯅꯍꯥꯟꯗꯤ ꯍꯧꯖꯤꯛꯀꯥꯟꯗꯤꯀꯣ ꯈꯔ ꯏꯁꯣꯔꯅ ꯅꯨꯡꯁꯤꯕꯤꯗꯅ ꯈꯔ ꯃꯁꯥ ꯃꯁꯥꯒꯤꯗꯤ ꯂꯩꯔꯦꯕ ꯆꯥꯅꯤꯡꯉꯥꯏꯗꯤꯀꯣ ꯍꯥꯟꯅꯗꯤ ꯑꯍ ꯃ ꯑꯁ ꯑ ꯁ꯭ꯀꯨ ꯀꯥꯕ ꯕ꯭ꯔꯗꯔ ꯈꯣꯏ ꯁ꯭ꯀꯨꯜ ꯀꯥꯕ ꯁꯤꯁꯇꯔ ꯈꯣꯏ ꯁ꯭ꯀꯨ ꯀꯥ ꯌꯥꯝ ꯋꯥꯕꯅꯦꯕ ꯏꯄꯥꯁꯨ ꯀꯣ
ꯎꯝ
ꯏꯃꯥ ꯏꯄꯥꯁꯨ ꯌꯥꯝ ꯋꯥꯕ ꯑꯗꯨꯒꯤ ꯑꯩꯈꯣꯏꯅ ꯑꯗꯨꯝ ꯕ꯭ꯔꯥꯗꯔꯒꯨꯝꯕꯗꯣ ꯑꯗꯨꯝ ꯊꯕꯥꯛ ꯀꯝꯄꯅꯤꯒꯨꯝꯕꯗ ꯊꯕꯛ ꯇꯧꯔꯒ ꯑꯗꯨꯝ ꯈꯔ ꯌꯦꯡꯁꯤꯟꯕꯤꯕ ꯑꯗꯨꯃꯥꯏꯅ ꯑꯩꯅ ꯇꯧꯅꯦꯕꯀꯣ ꯑꯗꯨꯗꯨꯒ ꯑꯗꯨꯝ ꯆꯠꯄ ꯂꯥꯛꯄ ꯑꯗꯨꯝ ꯇꯧꯔꯗꯤ ꯑꯦꯛꯁꯄꯦꯟ ꯌꯥꯝꯃꯦꯗꯅ ꯑꯗꯨꯒꯤ ꯑꯩꯅ ꯑꯗꯨꯝ ꯆꯍꯤ ꯆꯠꯅꯤꯡꯗꯁꯨ ꯈꯪꯂꯒ ꯑꯗꯨꯝ ꯂꯩꯕꯅꯤꯗ ꯎꯝ ꯑꯁ ꯐꯖꯅ ꯈꯪꯈ꯭ꯔꯕꯅꯤ ꯃꯕꯥꯗ ꯂꯩꯕꯁꯨ ꯁꯥꯕ ꯈꯪꯕ ꯑꯁ ꯃꯤ ꯑꯇꯣꯞꯄ ꯃꯤ ꯑꯇꯣꯞꯄ ꯍꯦꯟꯅꯗꯤ ꯑꯩꯕꯨ ꯌꯥꯝꯅ ꯁꯥꯒꯟꯕ ꯍꯥꯏꯕ ꯇꯥꯔꯦ
ꯑꯣ ꯏꯁꯥꯅ ꯌꯥ
ꯎꯝ ꯏꯁꯁꯥꯅ ꯎ ꯀꯂꯔ ꯍꯥ ꯄꯠꯇ ꯀꯂꯔ ꯒꯤ ꯃꯅꯥꯛꯇꯨ ꯐꯥꯔꯁꯇ ꯇꯨꯝꯒꯅꯤ ꯑꯗꯨꯅ ꯑꯁ ꯁꯥꯏꯅꯥꯁꯇ ꯀꯥꯟꯈ꯭ꯔꯕꯅꯦ ꯑꯗꯨꯒ
ꯑꯗꯨ ꯍꯥꯏꯔꯨꯅꯨ ꯑꯩꯁꯨꯅꯦ ꯍꯧꯖꯤꯛꯁꯦ ꯀꯨꯂꯔꯁꯦ ꯑꯩ ꯃꯥꯏꯗ ꯗꯥꯏꯔꯦꯛ ꯌꯦꯛꯁꯟꯕꯅꯤ
ꯑꯗꯨ ꯃꯥꯏꯗ ꯗꯥꯏꯔꯦꯛ ꯊꯝꯃ꯭ꯔꯥ ꯇꯨꯝꯃꯦꯗꯅ ꯑꯗꯨꯒ ꯃꯤ ꯍꯦꯟꯅ ꯁꯥꯕꯅꯤꯅ ꯃꯅꯥꯛꯇ ꯇꯨꯝꯅꯤ ꯀꯨꯅꫭꯏꯒꯤꯀꯣ ꯑꯗꯨꯒ ꯑꯍ ꯑꯗꯨꯃꯥꯏꯅ ꯀꯣꯂꫪ ꯑꯦꯁꯤꯗ ꯂꯩꯕꯁꯦ ꯑꯩꯈꯣꯏ ꯃꯁꯥꯗꯤ ꯐꯠꯇꯦꯕ ꯍꯥꯏꯕꯗꯤ ꯑꯉꯥꯡ ꯑꯣꯏꯔꯤꯀꯥꯟꯗ ꯂꯩꯔꯕꯔꯗꯤ ꯎꯝ ꯀꫭꯂꫪ ꯑꯉꯥꯡ ꯂꯩꯀꯥꯟꯗ ꯂꯩꯔꯒꯔꯗꯤꯀꯣ ꯑꯃꯔꯣꯝꯗꯗꯤ ꯐꯥꯝꯁꯨ ꯑꯣꯏꯅꯤ ꯑꫭ ꯑꯩꯈꯣꯏꯗꯣ ꯗꯥꯏꯔꯦꯛ ꯁꯥꯔꯒ ꯑꯣꯇꯣꯒꯨꯝꯕꯗ ꯆꯠꯂꯒ ꯂꯥꯛꯔꯒ ꯗꯥꯏꯔꯦꯛ ꯍꯦꯛ ꯑꯦꯁꯤꯗ ꯆꯪꯈ꯭ꯔꯦ ꯀꯁꯇꯃꫪ ꯄꯥꯏꯔꯦ ꯑꯦꯁꯤꯗ ꯂꯩꯈ꯭ꯔꯦ ꯏꯪꯈ꯭ꯔꯦ ꯑꯗꯨꯒꯤ ꯃꯇꯨꯡꯗ ꯑꯃꯨꯛꯀ ꯆꯥꯛ ꯂꯥꯡꯈ꯭ꯔꯦ ꯀꯩꯅꯣ ꯇꯧꯔꯦ ꯃꯄꯥꯟꯗ ꯗꯥꯏꯔꯦꯛ ꯆꯠꯕꯗꯣ ꯁꯥꯏꯗꯅ ꯍꯤꯠꯇꯣ ꯑꯗꯨꯅꯀꯣ ꯑꯩꯈꯣꯏꯒꯤ ꯃꯁꯥꯁꯦ ꯐꯖꯅ ꯁꯣꯛꯄꯅꯤ ꯑꯩ ꯌꯥꯝ ꯐꯖꯅ ꯈꯪꯉꯦ ꯄꯥꯟꯗ ꯂꯩꯕꯒꯤꯀꯣ ꯁꯤꯁꯥꯏꯅꯁ ꯎꯝ ꯁꯥꯏꯅꯁ ꯐꯖ ꯑꯩꯁ ꯃꯤꯗꯤ ꯋꯤꯟꯇꫪꯗ ꯁꯥꯏꯅꯥꯁ ꯀꯜꯂꯦ ꯍꯥꯏ ꯑꯩꯗꯤ ꯁꯝꯃꫪꯗ ꯀꯟꯕꯅꯦ ꯀꯔꯤꯒꯤꯔꯥ ꯈꯪꯗꯦ
ꯃꯔꯝ ꯑꯩꯈꯣꯏ ꯑꯦꯁꯤꯁꯦ ꯑꯩꯁꯨ ꯑꯦꯁꯤꯁꯦ ꯆꯠꯅꯗ ꯗꯤꯕ
ꯑꯣ ꯑꯁ ꯐꯖꯅ ꯆꯥꯟꯅꯗꯦꯍꯦ ꯑꯦ ꯁꯤꯁꯦ ꯐꯖꯅ ꯋꯥꯏꯍꯦꯕ ꯃꯄꯥꯟꯗ ꯂꯩꯕ ꯁꯥꯏꯅꯥꯁ ꯀꯥꯟꯕꯗꯨ
ꯑꯗꯨꯅꯦ ꯑꯦꯁꯤꯁꯦ ꯑꯩꯁꯨ ꯆꯠꯅꯗꯦ ꯑꯦꯁꯤ ꯀꯤ ꯃꯅꯨꯡꯗ ꯍꯦꯛ ꯆꯪꯉꯗꯤ ꯃꯤꯅꯤꯠ ꯇꯔꯥ ꯀꯨꯟꯕꯨ ꯂꯩꯔꯗꯤ ꯑꯩꯁꯨ ꯅꯥꯇꯣꯟ ꯐꯨꯟꯕ꯭ꯔ ꯀꯩꯅꯣꯝꯃ ꯑꯗꯨꯝ ꯇꯧꯈ꯭ꯔꯅꯤ
ꯎꯝ ꯑꯩꯈꯣꯏꯒꯤ ꯊꯕꯛꯁꯤꯅꯀꯣ ꯏꯁꯤ ꯅꯠꯇ꯭ꯔꯗꯤ ꯌꯥ ꯗꯕ ꯑꯦꯁꯤꯗ ꯐꯝꯕ ꯃꯤꯁꯤꯡꯁꯦ ꯁꯍꯔ ꯂꯥꯛ ꯄꯅꯤ ꯅꯀꯣ ꯅꯨꯃꯤꯠꯆꯨ ꯅ ꯑꯦꯁꯤꯗ ꯐꯝꯈ꯭ꯔꯅꯤ ꯋꯦꯛꯁꯤꯡ ꯈꯪꯉꯦꯀꯣ ꯋꯦꯛꯁꯤꯡ ꯇꯧꯋꯦꯗꯅ ꯑꯦꯁꯤ ꯑꯣꯟ ꯇꯧꯗ꯭ꯔꯗꯤ ꯁꯥꯔꯗꯤ ꯅꯞꯇꯅ ꯇꯧꯕ ꯌꯥꯗꯦꯀꯣ ꯑꯁꯨꯃꯥꯏꯅ ꯇꯧꯔꯒ ꯑꯦ ꯁꯤꯗ ꯉꯥꯛꯇ ꯐꯝꯕꯅꯤꯅ ꯃꯁꯥꯁꯦ ꯐꯖꯅ ꯅꯥꯕꯅꯤ ꯍꯧꯖꯤꯛꯀꯥꯟ ꯈꯔ ꯐꯔꯕꯅꯤ ꯃꯄꯥꯟ ꯊꯣꯛꯇꯕꯒꯤ ꯈꯔ ꯐꯔꯦ
ꯑꯗꯣ ꯍꯧꯖꯤꯛꯀꯥꯟꯗꯤ ꯃꯄꯥꯟ ꯊꯣꯛꯅꯤꯡꯉꯥꯏꯗꯤ ꯈꯜꯂꯨꯗ꯭ꯔꯦ
ꯑꯁ ꯊꯣꯛꯔꯔꯣꯏ ꯍꯥꯏꯅ ꯈꯜꯂꯦ ꯑꯩꯗꯤ ꯑꯗꯨ ꯃꯇꯤꯛ ꯆꯥꯗꯅ ꯃꯁꯤꯒꯨꯝꯕ ꯃꯅꯤꯄꯨꯔꯒꯨꯝꯕꯗ ꯎꯄꯥꯏ ꯂꯩꯇ꯭ꯔꯗꯤꯀꯣ ꯑꯩꯅ ꯂꯩꯕ ꯃꯐꯝꯗꯣ ꯑꯩꯈꯣꯏ ꯌꯨꯝꯗ ꯑꯗꯨꯝ ꯎꯄꯥꯏ ꯂꯩꯇ꯭ꯔꯗꯤ ꯊꯣꯛꯄ ꯌꯥꯏꯕꯀꯣ ꯅꯠꯇ꯭ꯔꯗꯤ ꯑꯗꯨꯝ ꯆꯥꯟꯁ ꯂꯩꯔꯗꯤ ꯑꯩ ꯊꯣꯛꯔꯣꯏ ꯍꯥꯏꯅ ꯈꯪꯉꯦꯗ
ꯍꯣꯏ ꯌꯥꯝ ꯀꯨꯏꯅ ꯆꯠꯂꯨꯕ ꯃꯇꯨꯡ ꯌꯨꯝ ꯍꯜꯂꯒꯗꯤ ꯊꯣꯛꯅꯤꯡꯗꯕꯅꯦ ꯃꯤꯁꯦ ꯑꯕꯗꯤ ꯃꯥꯒꯤ ꯃꯑꯣꯡ ꯃꯇꯧꯗꯣ ꯈꯪꯔꯕꯅꯤꯅ ꯑꯋꯥꯕꯁꯨ ꯈꯪꯉꯦ ꯃꯄꯥꯟ ꯊꯣꯛꯑꯒ ꯃꯣꯏꯒꯤ ꯑꯥꯎꯕ ꯁꯨ ꯀꯣ
ꯍꯣꯏ
ꯑꯗꯤ ꯑꯩꯈꯣꯏ ꯂꯩꯐꯝꯗꯨꯅ ꯕꯦꯁꯅꯦꯗ ꯃꯣꯏ ꯃꯄꯥꯟꯂꯣꯝꯒꯤ ꯐꯖꯕꯗꯣ ꯑꯩꯈꯣꯏ ꯆꯠꯇꯕ ꯈꯣꯏꯗꯤ ꯑꯗꯨꯝ ꯆꯠꯅꯤꯡꯕꯗꯤ ꯐꯥꯎꯋꯦ ꯑꯗꯨꯕꯨ
ꯑꯥ ꯑꯥ
ꯂꯥꯁꯇꯗꯤ ꯍꯥ ꯑꯩꯈꯣꯏ ꯂꯩꯐꯝꯗꯨꯅ ꯕꯦꯁꯅꯦ
ꯍꯣꯏ ꯃꯥꯅꯦ ꯍꯥꯏꯕꯗꯤ ꯏꯟꯀꯝ ꯂꯩꯗꯕꯒꯤꯀꯣ ꯍꯥꯏꯕꯗꯤ ꯀꯔꯤ ꯇꯧꯒꯦꯔꯥ ꯍꯥꯏꯅ ꯈꯪꯗꯕ ꯂꯩꯌꯦꯗꯅ ꯌꯨꯝꯗ ꯂꯩꯔꯛꯑꯀꯣ ꯑꯗꯨꯝ ꯗꯥꯝꯗꯗꯤ ꯆꯠꯄ ꯅꯨꯡꯉꯥꯏꯑꯕ ꯑꯗꯨ ꯃꯁꯥꯒꯤ ꯈꯔ ꯇꯝꯔꯕ ꯑꯥꯏꯗꯤꯌꯥ ꯂꯩꯔꯕ ꯑꯗꯨꯝ ꯃꯁꯥꯒꯤ ꯇꯧꯔꯗꯤ ꯑꯗꯨꯅ ꯃꯅꯤꯄꯨꯔ ꯥ ꯨꯝꯕꯅ ꯅꯨꯡꯉꯥꯏꯔꯗꯤ ꯅꯨꯡꯉꯥꯏꯌꯦ ꯍꯥꯏꯕꯗꯤ ꯑꯩꯈꯣꯏꯅ ꯂꯩꯔꯛꯄꯅꯤꯅꯀꯣ ꯃꯄꯥꯟꯗ ꯁꯥꯞꯄꯁꯨ ꯈꯪꯕ ꯉꯝꯗꯦ ꯑ ꯀꯔꯝꯍꯥꯏꯅ ꯁꯤꯔ ꯁꯨꯃꯥꯏꯅ ꯌꯥꯝ ꯇ ꯅꯨꯡꯉꯥꯏꯕꯁꯨ ꯌꯥꯝ ꯂꯩ ꯑꯗꯨꯗꯤ ꯂꯩꯌꯦ ꯖꯒꯥ ꯐꯖꯕꯅꯤꯅ ꯀꯣ ꯅꯨꯡꯉꯥꯏꯕ ꯁꯨ ꯌꯥꯝ ꯂꯩꯕꯗꯤ ꯂꯩ ꯀꯣꯏꯕ ꯈꯣꯠꯄ ꯁꯨꯇꯤ ꯑꯣꯏꯔꯗꯤ ꯐ꯭ꯔꯦꯟ ꯌꯥꯝꯕ ꯑꯗꯨ ꯍꯥꯟꯅ ꯐꯥꯔꯁ ꯂꯩꯔꯀꯥꯟꯗꯤ ꯌꯥꯝ ꯅꯨꯡꯉꯥꯏꯇ꯭ꯔꯁꯨ ꯑꯗꯨꯝ ꯂꯩ ꯂꯩꯔꯗꯤ ꯍꯥꯏꯅꯗꯤ ꯍꯥꯏꯅꯈ꯭ꯔꯕꯅꯦꯕ ꯑꯩ ꯆꯍꯤ ꯃꯄꯥꯟꯗ ꯆꯍꯤ ꯇꯔꯥ ꯍꯦꯟꯅ ꯂꯩꯔꯕꯅꯦꯕ
ꯆꯨꯝꯃꯦ ꯆꯨꯝꯃꯦ ꯃꯄꯥꯟꯂꯣꯝꯒꯤ ꯃꯤꯅ ꯑꯩꯈꯣꯏꯔꯣꯝꯗ ꯀꯣꯏꯅꯤꯡꯕ ꯑꯩꯈꯣꯏꯅ ꯃꯄꯥꯟꯂꯣꯝꯗ ꯀꯣꯏꯅꯤꯡꯕ ꯑꯁꯤꯅꯦ ꯃꯤꯑꯣꯏꯕꯒꯤꯁꯦ ꯋꯥꯈꯜꯂꯣꯗ